ꯍꯜꯂꯣ ꯍꯜꯂꯣ ꯍꯜꯂꯣ ꯇꯥꯕ꯭ꯔꯣ
ꯑꯣꯏ ꯇꯥꯏ
ꯍꯨꯝ
ꯌꯥꯅ ꯅꯤꯡ꯭ꯔꯥ
ꯌꯥꯝꯅ ꯏꯪꯕ ꯐꯥꯎꯋꯤ ꯇꯨꯝꯃꯕꯥꯎꯕ
ꯍꯣꯏ ꯇꯧꯌꯦꯦ ꯅꯪꯗꯤ
ꯑꯋꯥ ꯋꯥꯂꯤ ꯑꯋꯥꯂꯒ ꯐꯪꯗꯉꯥꯏ ꯂꯩꯅꯤ
ꯑꯣ ꯐꯩꯌꯦꯦ ꯐꯩꯌꯦꯆꯥꯛꯇꯦ
ꯆ ꯆꯥꯔꯦ ꯆꯟꯗꯤ
ꯀꯔꯤꯃꯊ ꯁꯥꯔꯒꯦ
ꯉꯁꯤꯁꯦ ꯎꯁꯣꯏ ꯎꯁꯣꯏꯒ ꯃꯅꯥ ꯑꯃ ꯍꯥꯞꯆꯤꯜꯂꯒ ꯆꯥꯏ ꯅꯪꯗꯤ ꯆꯥꯔꯕꯣ
ꯑꯩꯅ ꯅꯪꯗꯤ ꯌꯥꯝ ꯍꯥꯎꯋꯦꯅ
ꯎꯝ ꯀꯥꯔꯤ ꯆꯥꯔꯕꯣ
ꯑꯣ
ꯀꯩ ꯏꯟꯖꯥꯡ ꯆꯥꯔꯒꯦ
ꯑ ꯍꯪꯉꯅꯨ ꯏꯀꯥꯏꯌꯦ
ꯉꯥꯅꯨ ꯑꯥꯏ
ꯏꯟꯖꯥꯡ ꯍꯥꯏꯠ ꯉꯥꯅꯨ ꯆꯥꯗꯦ ꯑꯩ ꯏꯟꯖꯥꯡ ꯍꯥꯎꯇꯦ ꯏꯔꯣꯝꯕ ꯑꯃꯒ ꯎꯝ ꯀꯥꯡꯍꯧ ꯒ
ꯎꯝ ꯏ ꯅꯍꯥꯟꯁꯨ ꯀꯥꯡꯉꯧ ꯆꯥꯏ ꯍꯥꯏ ꯉꯁꯤꯁꯨ ꯆꯥꯏ ꯍꯥꯏ ꯀꯥꯡꯍꯧꯁꯤ ꯑꯣ ꯑꯣ ꯑꯗꯨ ꯑꯗꯨꯒꯤ ꯑꯣꯏꯔꯝꯒꯅꯤ ꯅꯪ ꯀꯅꯥ ꯀꯅꯥ ꯂꯩꯔꯤꯒꯦ ꯍꯟꯗꯛ
ꯍꯟꯗꯛꯁꯦ ꯍꯣꯏ ꯑꯗꯨꯝ ꯂꯩꯌꯦ ꯅꯪꯗꯤ ꯌꯥ
ꯅꯊꯟꯗ ꯀꯩꯗꯧꯗꯣꯏꯕ ꯀꯤꯗ꯭ꯔꯣ
ꯀꯤꯗꯦ ꯀꯅꯥꯕꯨ ꯀꯤꯒꯦꯔꯣ ꯅꯪ ꯃꯪꯉꯥꯏꯔꯦ ꯀꯤꯒꯗꯧꯕꯖꯦ
ꯀꯅꯥ ꯈꯪꯅꯤ ꯃꯌꯥꯝ ꯑꯃ ꯃꯌꯥ ꯅꯨꯄꯥ ꯑꯃ ꯂꯥꯛꯑꯒ ꯐꯥꯔꯗꯤ
ꯑꯥ
ꯑꯥ
ꯎꯝ ꯃꯌꯥꯡ ꯅꯨꯄꯥ ꯑꯃ ꯂꯥꯛꯑꯒ ꯐꯥꯔ ꯐꯥꯈ꯭ꯔꯗꯤ
ꯀꯅꯥ ꯐꯥꯗꯣꯏꯕ ꯆꯠꯂꯣꯍꯦ ꯀꯗꯥꯏꯗꯩ ꯃꯌꯥꯡ ꯅꯨꯄꯥꯅꯣ ꯀꯩꯁꯨ ꯐꯥꯕ ꯉꯝꯃꯣꯏ ꯆꯥꯎꯕꯅꯤꯅ ꯑꯩꯗꯣꯀꯣ
ꯑꯣ ꯑꯣ ꯆꯥꯎ ꯅꯣꯏꯕ꯭ꯔꯣ
ꯃꯥꯟꯕ꯭ꯔꯣ
ꯅꯪꯒꯤ ꯅꯪ ꯅꯪꯒꯤ ꯈꯣꯟꯖꯦꯜꯗꯤ ꯅꯣꯏꯒꯗꯕ ꯃꯥꯥꯟꯗꯦꯅꯦ ꯏꯀꯪ ꯀꯪꯉꯒ ꯏꯀꯪ ꯀꯪꯉꯒ ꯁ꯭ꯂꯤꯝ ꯁ꯭ꯂꯤꯝ ꯇꯧꯔꯒꯅꯦ
ꯌꯥꯝꯅ ꯄꯣꯁ ꯑꯣꯏꯕꯗꯣ ꯌꯥꯝꯅ ꯃꯧ ꯃꯑꯣꯡ ꯇꯥꯕ ꯇꯥꯕꯒꯤ ꯁꯦꯠꯇꯣ ꯍꯥꯏꯇꯥꯔꯦ
ꯑ ꯑꯗꯨꯅ ꯇꯥꯛ ꯄꯗꯤ ꯅꯪꯁꯦ ꯑꯗꯨꯒꯤ ꯐꯤꯒꯔ ꯄꯥꯝꯃꯦꯕꯀꯣ ꯅꯨꯄꯤꯒꯤꯀꯣ ꯅꯪ ꯄꯥꯝꯕꯗꯣ ꯍꯥꯏꯗꯣꯛꯑꯦꯕ
ꯅꯠꯇꯦ ꯑꯩꯅ ꯄꯥꯝꯕ ꯅꯠꯇꯅ ꯑꯩꯅ ꯈꯜꯂꯤꯁꯦ ꯅꯪꯒꯤ ꯈꯣꯟꯖꯦꯟ ꯇꯥꯕ ꯀꯥꯟꯗ ꯍꯥꯏꯗꯤ
ꯑꯃ ꯑꯗꯨꯗꯨ ꯄꯥꯝꯃꯦꯅ ꯑꯗꯨꯃꯥꯏꯟ ꯑꯣꯏꯗꯤꯌꯦ ꯑꯩꯗꯤ ꯑꯁ
ꯑꯣ ꯑꯣꯏꯔꯝꯒꯅꯤꯗ ꯍꯣꯏ ꯆꯥꯛꯇꯤ ꯀꯅꯥ
ꯌꯥꯝ ꯅꯣꯏ ꯑꯩ ꯈꯪꯗꯦꯗ ꯅꯣꯏꯕꯁꯨ ꯀꯧꯒꯗ꯭ꯔꯥ ꯀꯪꯕꯁꯨ ꯀꯧꯒꯗ꯭ꯔꯥ ꯈꯪꯗꯦ ꯄꯤꯛꯁꯨ ꯄꯤꯛꯄꯅꯤꯅ ꯑꯗꯨꯒꯤꯀꯣ ꯑꯗꯨꯝ ꯌꯥꯕꯗꯤ ꯌꯥ ꯈꯪꯗꯦꯗ ꯑꯩꯒꯤ ꯑꯣꯏꯅꯗꯤ ꯍꯟꯗꯛꯁꯦ ꯅꯣꯏꯈ꯭ꯔꯦ ꯑꯩꯒꯤ ꯑꯣꯏꯅꯗꯤ ꯍꯥꯟꯅꯗꯨꯒ ꯍꯣꯏ ꯊꯕꯛ ꯇꯧꯗꯕꯅꯤꯅ ꯑꯗꯨꯝ ꯂꯩꯕꯅꯤꯅ ꯀꯔꯥ ꯈꯔ ꯈꯔ ꯐꯣꯔꯇꯤ ꯐꯣꯔ ꯂꯩꯔꯦꯕ ꯑꯩꯒꯤ ꯋꯦꯠꯁꯦ
ꯀꯌꯥ ꯍꯥꯏꯕ
ꯐꯣꯔꯇꯤ ꯐꯣꯔ
ꯑꯥꯏ
ꯑꯗꯨꯒꯤꯀꯣ ꯅꯣꯏꯈꯠꯈ꯭ꯔꯦꯕ ꯍꯟꯗꯛꯁꯦ ꯍꯣꯏꯅꯦ ꯍꯥꯟꯅꯗꯤ ꯐꯤꯐꯇꯤ ꯇꯨꯅꯦ ꯍꯟꯗꯛ ꯁꯦ ꯑꯃꯨꯛ ꯑꯃ ꯑꯅꯤ ꯀꯥꯈꯠꯄꯗꯒꯤ ꯏꯁꯥꯍꯠꯀ ꯆꯠꯅꯗ꯭ꯔꯗꯤ ꯄꯨꯡꯉꯣ ꯐꯖꯑꯅꯦ ꯍꯥꯏꯅ ꯄꯤꯛꯇ꯭ꯔꯨꯍꯧꯋꯦꯅ ꯑꯥ ꯍꯟꯗ꯭ꯔꯦ ꯑꯗꯨꯝ ꯌꯥꯎ ꯐꯖꯒꯗ꯭ꯔꯣ
ꯀꯌꯥ ꯄꯤꯛꯏꯒꯦ ꯑꯗꯨꯝ ꯀꯣ
ꯑꯥ
ꯀꯌꯥꯝ ꯄꯤꯕꯅꯣꯕ
ꯑꯩꯁꯦ ꯐꯥ ꯌꯧꯒꯦ ꯌꯧꯒꯦ ꯇꯧꯋꯦ ꯌꯧꯒꯗꯕ ꯈꯤꯇ ꯍꯥꯏꯔꯦ ꯌꯧꯕ꯭ꯔꯥ ꯌꯧꯗꯕ꯭ꯔꯥ ꯈꯪꯗꯦ ꯑꯗꯨꯝ ꯐꯠꯠꯇꯦ ꯍꯥꯏꯕ ꯌꯥꯗ ꯌꯥꯔꯕꯅꯦꯕ
ꯑꯣ ꯐꯔꯗꯤ ꯍꯥꯕ ꯌꯥꯔꯦꯕ
ꯍꯣꯏ ꯌꯥꯔꯦꯕ ꯑꯗꯨꯝ ꯍꯣꯏ ꯑꯗꯨꯕꯨ ꯑꯃꯨꯛ ꯌꯥꯎꯁꯨ ꯌꯥꯎꯗꯕ ꯈꯤꯇꯪ ꯉꯥꯏꯌꯦꯕꯀꯣ ꯑꯗꯨꯒꯤ
ꯍꯦ ꯀꯩꯅꯗ ꯁ ꯆ ꯆꯂꯣ ꯁꯤꯃ ꯇꯁ ꯂꯒꯣ
ꯎ ꯌꯥꯔꯠꯇ ꯑ ꯁꯤ ꯑꯗꯨꯒꯨꯝꯕ ꯆꯥꯕ ꯈꯣꯠꯄ ꯇꯧꯔ ꯏꯁꯣꯔꯅ ꯄꯤꯕꯗ ꯑꯩ ꯄꯦꯟꯕ ꯑꯣꯏꯔꯒꯦ
ꯍꯣꯏ ꯍꯣꯏ ꯑꯗꯨ ꯑꯗꯨꯁꯨ ꯆꯨꯝꯃꯦꯕꯀꯣ ꯂꯩ ꯂꯩꯗꯅ
ꯑ ꯃꯤ ꯌꯦꯡꯕꯗꯤꯀꯣ
ꯑꯣ ꯀꯩꯅꯣꯗꯤ ꯑ ꯀꯩꯅꯣꯗꯣ ꯐꯅꯦꯛ ꯑꯉꯥꯡꯕ ꯁꯦꯜꯠꯂꯗꯤ ꯒ꯭ꯌꯥꯁ ꯂꯥꯏꯗꯔ ꯃꯥꯜꯂꯝꯕ
ꯍꯣꯏꯅꯦ ꯍꯣꯏꯅꯦ ꯃꯥꯅꯅꯦ ꯑꯩꯈꯣꯏꯗꯤ ꯌꯥꯝ ꯃꯥꯅꯦ ꯅꯦ ꯅꯪꯅ ꯍꯥꯏꯗꯣꯛ ꯆꯠꯄꯗ ꯆꯨꯝꯃꯦ ꯑꯩꯈꯣꯏꯗꯤ
ꯃꯥꯅ ꯃꯥꯅꯒ ꯐꯖꯕꯗꯨꯔꯣ
ꯎ ꯌꯥꯝꯃ ꯃꯅꯦ ꯭ꯁ ꯁꯤꯂꯤꯗꯔ
ꯅꯠꯇꯦ ꯒꯦꯌꯥꯁ ꯁꯤꯂꯤꯟꯗꯔ ꯃꯥꯜꯂꯒ ꯐꯖꯕꯗꯣꯕ
ꯑꯣ ꯈꯪꯗꯦꯗ ꯐꯖꯥꯕ꯭ꯔ ꯐꯖꯥꯖꯕ꯭ꯔ ꯈꯪꯗꯦ
ꯑ ꯃꯤ ꯃꯤ ꯌꯥꯝꯅꯥꯃꯨ ꯄꯥꯝꯃꯨꯕ ꯁꯥꯏꯖꯇꯣ ꯑꯗꯨ ꯑꯣꯏꯔꯝꯃꯅꯤ
ꯅꯪ ꯏꯗꯤ ꯏꯗꯤ ꯀꯌꯥꯔꯣ ꯍꯥꯏꯁꯦ
ꯑꯩꯔꯣ ꯐꯥꯏꯚ ꯄꯣꯏꯟ ꯁꯤꯛꯁ ꯁꯚꯦꯟ ꯁꯝꯊꯤꯡ ꯑꯣꯏꯔꯝꯃꯅꯦ ꯌꯥꯝꯗ꯭ꯔꯗꯤ ꯑꯣ ꯁꯤꯛꯁ ꯁꯚꯦꯟ ꯑꯣꯏꯔꯝꯃꯅꯦꯕ
ꯑꯁꯁꯨꯨ ꯁꯝꯃꯦ ꯍꯥꯏꯁꯦ ꯑꯩꯒꯤꯗꯤ ꯀꯩꯁꯨ ꯅꯠꯇꯦꯗ
ꯍ ꯍ
ꯑꯗꯨꯝ ꯀꯣ ꯄꯥꯎꯁꯦ ꯑꯗꯨꯝ ꯍꯥꯏꯕꯗꯤ ꯑꯗꯨꯝ ꯌꯥꯏꯑꯕ ꯍꯥꯏꯗꯤꯀꯣ
ꯌꯥꯅꯤ ꯏꯕꯥꯅꯤ ꯏꯕꯥꯅꯤ ꯆꯂꯅꯤ
ꯊ ꯀꯌꯥ
ꯍꯣꯏ ꯍꯗ ꯅꯠꯇꯦ ꯅꯠꯇꯦ ꯅꯠꯇꯦ ꯅꯠꯇꯦ ꯁꯤꯛꯁꯇꯤ ꯌꯥꯎꯗꯣꯏꯌꯦ ꯐꯤꯐꯇꯤ ꯎꯝ ꯐꯤꯐꯇꯤ ꯇꯨ ꯐꯤꯐꯇꯤ ꯊ꯭ꯔꯤ ꯉꯥꯛꯇꯅꯤ
ꯎꯄꯦꯛꯇꯣ ꯎꯝ
ꯈꯪꯕ ꯇꯥꯏ
ꯐꯤꯒꯔ ꯇꯧꯋꯒ ꯍꯥꯏ ꯅꯨꯄꯤꯅ ꯇꯧꯒꯗꯕꯗꯨ ꯅꯪ ꯍꯅꯦ
ꯆꯁꯤ ꯐꯖꯥꯅ ꯆꯥꯕꯅꯦꯅꯦ ꯍ ꯆꯥꯛꯗꯤ ꯐꯖꯅ ꯆꯥꯏ ꯑꯗꯨꯕꯨ ꯑꯣꯏꯁꯨ ꯍꯟꯗꯛꯁꯦ ꯆꯥꯛ ꯆꯥꯕ ꯅꯨꯡꯉꯥꯏꯇꯕ ꯇꯥꯔꯦ ꯆ ꯁꯅꯤꯡ ꯆꯥꯛ ꯁꯅꯤꯡꯕ ꯐꯥꯎꯗ ꯑꯣꯏꯇꯥꯦ
ꯎ ꯅꯨꯄꯤꯒꯤ ꯋꯥꯈꯜꯗ
ꯑꯣ ꯑꯗꯨꯒꯤ ꯋꯥꯈꯜꯁꯤꯗꯒ꯭ꯌꯥꯡ ꯍꯥꯎꯗꯕꯤꯅꯤ
ꯑꯣ ꯌꯦꯟꯁꯥꯡ ꯌꯥꯝ ꯈꯟꯕ ꯋꯥꯔꯕ ꯅꯪꯁꯦ ꯍꯥ ꯄꯦꯛꯄ ꯋꯥꯔꯕ ꯆꯥꯕꯗ
ꯎꯝ ꯅꯠꯇꯦꯗ ꯑꯗꯨꯝꯕ ꯅꯠꯇꯦꯗ ꯑꯩꯈꯣꯏꯗꯤ ꯁꯨꯃꯥꯏꯅ ꯇꯧꯗꯦꯗ
ꯅꯠꯇ꯭ꯔꯒ ꯅꯨꯄꯤꯅ ꯊꯣꯡꯗ꯭ꯔꯗꯤ ꯆꯥꯗꯦ ꯍꯥꯏꯕꯒ ꯖꯥꯠꯂꯣꯕ
ꯍꯣꯏ ꯑꯗꯨꯝꯕꯅꯤ ꯑꯗꯨ ꯑꯗꯨꯕꯨꯅꯤ ꯍꯥꯏꯁꯦ ꯖꯤꯀꯣ ꯑꯗꯨꯃꯥꯏꯅ ꯑꯗꯨꯃꯥꯏꯅ ꯍꯥꯏꯁꯦ ꯕꯣꯜ ꯌꯦꯡꯗꯣꯏꯔꯣ ꯉꯁꯤ
ꯌꯦꯡꯉꯣꯏꯗ ꯀꯥꯏꯗꯥꯏꯗꯩ ꯕꯣꯟꯅꯣ ꯕꯣꯟ ꯌꯦꯡꯕ ꯁꯔꯨꯛꯄꯨꯗꯤ
ꯄꯨꯡ ꯀꯌꯥꯗ ꯇꯨꯝꯃꯤꯅꯣ ꯅꯪꯗꯤ
ꯅꯪ ꯀꯅꯥꯕꯨ ꯁꯞꯄꯣꯔꯠ ꯇꯧꯗꯣꯏꯅꯣ ꯍꯣꯔꯦꯟ ꯌꯦꯡꯒꯦ ꯍꯥꯏꯔꯗꯤ
ꯉꯁꯤꯔꯣ ꯐ꯭ꯔꯥꯟꯁ ꯐ꯭ꯔꯥꯟꯁ ꯑꯩꯒꯤ ꯐ꯭ꯔꯥꯟ
ꯐ꯭ꯔꯥꯟꯁ ꯄꯨꯔ
ꯏꯁꯄꯦꯟ ꯏꯁꯄꯦꯟ ꯏꯁꯄꯦꯟꯒ ꯁꯥꯟꯅꯒꯅꯤ ꯉꯁꯤꯁꯦ ꯅꯣꯡ ꯆꯨꯒꯗꯕ ꯃꯥꯜꯂꯦꯀꯣ
ꯋ‌ꯦꯗꯔ ꯌꯥꯗꯕ꯭ꯔꯥ
ꯌꯥꯗꯦꯗ ꯅꯨꯡꯉꯥꯏꯇꯦꯗ ꯉꯁꯤ ꯌꯥꯝꯅ ꯄꯣꯠ ꯇꯥꯕ
ꯉꯁꯤꯁꯦ ꯑꯩ ꯍꯌꯦꯡꯁꯦ ꯊꯕꯛ ꯆꯠꯇꯣꯏꯅꯤꯕ ꯑꯁ ꯍꯌꯦꯡ ꯅꯣꯡ ꯆꯨꯔꯗꯤ ꯐꯔꯛ ꯇꯥꯅꯤ
ꯀꯔꯤ ꯊꯕꯛꯂꯥ ꯍꯥꯏꯁꯦ
ꯊꯕꯛ ꯑꯩ ꯍꯥꯏꯗꯣꯛꯄ ꯉꯝꯗꯕ ꯑꯗꯨꯝꯕ ꯊꯕꯛꯇꯣ ꯍꯥꯏꯗꯣꯛꯄ ꯌꯥꯗꯦꯍꯦ ꯅꯪꯁꯨ
ꯏꯁ ꯍꯥꯏꯌꯨ ꯀꯔꯤꯔꯣ
ꯏꯁ ꯌꯥꯗꯦꯍꯦ ꯅꯨꯄꯤ ꯇꯥ ꯇꯥꯔꯗꯤ ꯀꯩꯅꯣ ꯇꯧꯔꯅꯤ
ꯌ‌ꯦꯡꯂꯣ
ꯅꯠꯇꯦꯗ ꯑ ꯖꯤꯝꯕꯨ ꯑ ꯖꯤꯝ ꯖꯤꯝ ꯑꯣꯏꯔꯁꯨ ꯍꯥꯏꯕ ꯌꯥꯔꯦ ꯀꯩꯅꯣ ꯖꯤꯝ ꯑꯣꯏꯗꯤ ꯍꯥꯏꯕ ꯌꯥꯏ ꯀꯩꯅꯣ
ꯑꯗꯨꯒ ꯀꯩꯒꯤ ꯈꯥ ꯑꯈꯣꯏꯅ ꯈꯪꯕꯅꯤ ꯅꯨꯄꯤ ꯑꯩꯈꯣꯏꯅ ꯇꯥꯕ ꯌꯥꯗꯕ
ꯎꯝ ꯅꯨꯄꯤꯅ ꯇꯥꯕ ꯌꯥꯗꯕ ꯀꯣꯟꯅ ꯍꯥꯏꯔꯛꯀꯦ ꯅꯪꯉꯣꯟꯗ ꯁꯦꯁ
ꯑꯣ ꯎꯝ
ꯇꯦꯛꯁ ꯑꯗꯨ ꯑꯗꯨꯁꯨ ꯇꯦꯛꯁ ꯇ ꯁꯦꯁ
ꯑꯣ ꯑꯣ ꯌꯥꯏꯌꯦ ꯌꯥꯏꯌꯦ
ꯎꯝ ꯑꯩꯁ ꯃꯅꯨꯡ ꯎꯝ ꯔꯨꯝ ꯃꯅꯨꯡꯗ ꯋꯥꯔꯤ ꯁꯥꯕ ꯌꯥꯗꯕꯅꯤꯅ ꯃꯄꯥꯟ ꯊꯣꯛꯎꯕꯅꯤꯅ ꯀꯥꯡ ꯌꯥꯝ ꯆꯤꯛꯄꯗ ꯂꯣꯏꯔꯦ
ꯆꯤꯛꯄꯅꯦ ꯆꯤꯛꯀꯗꯕꯅꯤ ꯆꯤꯛꯀꯗꯕ ꯅꯝ ꯅꯝꯊꯤꯕꯒꯤ ꯀꯥꯡꯖꯤꯡꯗꯣ ꯄꯥꯏꯔꯛ
ꯑꯦ ꯀꯥꯡꯗꯤ ꯃꯅꯝ ꯅꯝ ꯑꯦ ꯃꯅꯝꯗ ꯆꯠꯇꯦꯍꯦ ꯀꯥꯡꯗꯤ ꯏ ꯀꯩꯅꯣꯗ ꯆꯠꯄꯅꯤꯅꯦꯍꯦ
ꯑꯗꯨꯅꯦ ꯃꯅꯝꯁꯨꯅꯤ ꯏꯁꯨꯅꯦ ꯄꯨꯂꯞ ꯌꯥꯎꯕꯩ ꯑꯣꯏꯔꯝꯅꯤ ꯅꯪ
ꯑꯁ ꯁꯤ ꯁꯤ ꯑꯉꯥꯡ ꯁꯤ ꯑꯉꯥꯡꯖꯦ ꯌꯥꯝ ꯎꯁꯤꯠꯇ꯭ꯔꯦꯗꯥ
ꯑꯩ ꯎꯁꯤꯠꯇꯕ ꯅꯠꯇꯦꯗ ꯑꯁꯦꯡ ꯑꯁꯦꯡꯕ ꯍꯥꯏꯕꯅꯦ ꯑꯗꯨꯒꯤ
ꯑꯗꯨꯃꯥꯏꯅ ꯇꯧꯒꯅꯨꯗ ꯑꯩ ꯅꯨꯡꯉꯥꯏꯔꯣꯏꯌꯦ ꯇꯨꯝꯕ ꯌꯥꯔꯣꯏꯌꯦ ꯅꯨꯄꯤꯅ ꯉꯁꯤ ꯑꯗꯨꯃꯥꯏꯅ ꯑꯗꯨꯃꯥꯏ ꯍꯥꯏꯔꯗꯤ ꯑꯩ ꯇꯨꯝꯕ ꯌꯥꯔꯣꯏꯌꯦ ꯑꯗꯨꯃꯥꯏꯅ ꯍꯥꯏꯔꯛꯀꯅꯨꯅꯦꯍꯦ ꯍꯜꯂꯣ ꯇꯥꯕ꯭ꯔꯣ
ꯑ ꯇꯥꯏꯌꯦ
ꯀꯥꯏ ꯆꯠꯅꯤꯡꯉꯤꯅꯣ
ꯍꯥ
ꯀꯥꯏ ꯆꯠꯂꯨꯕꯤꯅꯨꯕ ꯅꯪꯒꯤ ꯈꯣꯟꯖꯦ ꯇꯥꯗ꯭ꯔꯦꯕ ꯃ꯭ꯌꯨꯠ ꯊꯝꯃꯤꯔꯣ ꯆꯦꯁ
ꯀꯗꯥꯏꯗ ꯊꯝꯗꯣꯏꯅꯣ ꯃꯥ ꯊꯝꯕ ꯌꯥꯔꯗꯤ ꯅꯍꯥꯟꯅ
ꯍꯣꯏ ꯅꯣꯔꯃ‌ꯦꯟꯒꯤ ꯋꯥꯔꯤ ꯁꯥꯕꯩ ꯇꯥꯞꯇ ꯇ
ꯑꯣ
ꯍꯧꯗꯤ ꯀꯗꯤꯌꯥꯒꯅ
ꯑꯁ ꯎꯝ ꯂꯩꯌꯦꯅ ꯐꯝꯃꯟꯗ꯭ꯔꯀꯣ
ꯏꯤꯕꯤꯔꯕ
ꯎꯝ
ꯎꯝ
ꯇꯨꯝꯒꯗꯕ ꯔꯦꯗꯤꯤꯗ ꯉꯥꯏꯔꯦ ꯑꯩꯣꯏꯗꯤ
ꯅꯣꯏꯗꯤ ꯐꯨꯛꯒꯦꯥꯏꯅꯣ
ꯑꯩꯗꯤ ꯑꯔꯥꯎ ꯑꯩꯗꯤ ꯇꯥꯏꯃꯤꯡ ꯂꯩꯗꯤꯌꯦ ꯑꯗꯨꯕꯨ ꯑꯗꯨꯝ ꯑꯩꯠ ꯊꯔꯇꯤ ꯗꯗꯥꯏꯗ ꯊꯝ ꯆ
ꯎꯝ
ꯎꯝ ꯀꯣꯂꯦꯖ ꯀꯥꯕ ꯍꯥꯏꯇꯦ ꯀꯣꯔꯦꯁꯄꯣꯟꯗꯤꯡꯗ ꯀꯥꯕꯀꯣ
ꯑꯣ ꯑꯩ ꯈꯥꯎꯗ
ꯥꯎꯅꯦ ꯌꯥꯝꯃ ꯇꯒꯤ ꯏ ꯅꯠꯇ꯭ꯔ
ꯃꯥꯔꯤ ꯏꯁ ꯃꯤ ꯀꯌꯥꯅꯣ ꯃꯤ ꯐꯔꯗ ꯎ ꯑꯣꯏꯔꯕꯅꯤ
ꯑꯩꯅ ꯌꯥꯝꯃꯤꯅꯦ ꯈꯪꯉꯤꯅꯦ ꯏꯁꯨ ꯑꯗꯨꯕꯨꯗꯤ ꯍꯥꯏꯔꯨꯔꯨꯅꯦ
ꯎꯝ ꯑꯩ ꯍꯌꯦꯡꯁꯦ ꯆꯠꯁꯤꯔꯥ ꯅꯠꯇ꯭ꯔꯒ ꯆꯠꯂꯁꯤꯔꯥꯅ ꯈꯜꯂꯤ
ꯑꯦ
ꯑꯩ ꯌꯦꯡꯉꯁꯤꯦ ꯀꯩꯅꯣ ꯇꯧ ꯇꯧꯗꯣꯏꯅꯤ ꯌꯦꯟ ꯌꯦꯟ ꯂꯩꯔꯒ ꯐꯖꯅ ꯊꯣꯡꯉꯒ ꯆꯥꯗꯅꯤ
ꯑꯣ
ꯌꯦꯁꯦ ꯀꯃꯥꯏ ꯀꯃꯥꯏ ꯊꯣꯡꯉꯅꯤ ꯍꯥꯎꯅꯤ
ꯑ
ꯌꯦꯟꯁꯦ ꯀꯃꯥꯏ ꯊꯣꯡꯒꯗꯤ ꯍꯥꯎꯗꯣꯏꯅꯤꯕ ꯍꯥꯎꯗꯣꯏꯅꯣꯕ ꯌꯦꯟ ꯌꯦꯟ ꯌꯦꯟ
ꯑꯦ ꯑꯩꯗꯤ ꯏ ꯑꯣꯏꯅꯅꯤ ꯇꯥꯏ ꯀꯩ ꯑꯣꯏꯣꯔꯤꯒꯦꯁꯦ ꯕ꯭ꯔꯣꯏꯂꯔꯣ ꯂꯣ ꯀꯒꯦꯔꯣ
ꯑ ꯃ ꯇꯑ ꯑꯩ ꯭ꯔꯣꯣꯌꯂꯔꯗꯅꯤ ꯀꯩꯩꯅꯣ
ꯕꯨꯔꯂꯥ ꯕꯨꯜꯂꯥꯔꯗꯤ ꯆꯄ
ꯁ ꯀꯨꯁꯕꯤ ꯌꯥꯔꯏ
ꯆꯄ ꯆ
ꯆꯝꯐꯨ ꯆꯥꯟꯅꯔꯨꯔꯁꯦ
ꯐꯒꯤꯗꯕꯨ ꯐꯒꯗꯕ
ꯃꯥꯏ ꯇ ꯔꯝꯅꯤ ꯍꯦ ꯑꯝꯇ ꯍꯥꯏꯔꯣꯃꯤ ꯑꯝꯇ
ꯕꯣꯏꯂꯔꯁꯦ ꯕꯣꯏꯂꯔꯁꯦ ꯊꯥꯎꯑꯣ ꯊꯥꯎꯑꯣꯗꯅꯤ ꯆꯥꯕ ꯅꯨꯡꯉꯥꯏꯗꯅ ꯍꯥꯏꯕꯗꯤ ꯂꯣꯀꯦꯜꯒꯤ ꯑꯣꯏꯔꯗꯤ ꯈꯪꯍꯧꯗꯕꯅ ꯕꯦꯁ ꯇꯥꯕ
ꯎ ꯀꯩꯅꯣꯗꯣ ꯃꯊꯦꯜ ꯃꯩ ꯃꯆꯜꯗꯣ
ꯃ ꯆꯂꯤ ꯄꯗꯔ ꯑꯦ ꯆꯂꯤ ꯄꯗꯔꯔ ꯍꯥꯏ ꯏꯕꯔ
ꯑꯥ
ꯃꯥꯒꯤ ꯆꯤꯂꯤ ꯄꯥꯎꯗꯔ ꯍꯥꯕꯅꯤ ꯆꯤꯛꯀꯟ ꯃꯁꯂꯥ ꯍꯥꯕꯅꯤ ꯖꯤꯔꯥ ꯗꯅꯤ ꯀꯣ ꯃꯥꯔꯣꯏ ꯃꯣꯏꯒꯦ ꯃꯆꯜ ꯑꯃ ꯂꯩꯑ ꯑꯗꯨ ꯂ ꯍꯥꯞꯈ꯭ꯔꯅꯤ ꯑꯗꯨꯒ ꯁꯥꯃꯔꯣꯏ ꯖꯤꯟꯖꯔ ꯑꯗꯨꯒ ꯒꯥꯔꯂꯤꯛ ꯁꯨꯔꯒꯀꯣ
ꯎꯝ
ꯑꯗꯨꯒ ꯑꯖꯤꯅ‌ꯣ ꯃ‌ꯣꯇ‌ꯣꯁꯤ ꯈꯤꯇꯪ ꯍꯥꯞꯀꯦ ꯍꯥꯏꯗꯤꯀꯣ
ꯑꯩꯁ ꯑꯗꯨ ꯆꯥꯕ ꯌꯥꯗꯦꯍꯦ ꯑꯩꯗꯤ
ꯏꯁ ꯑꯩꯗꯤ ꯌꯥꯝ ꯄꯥꯝꯃꯦꯅꯤꯅꯦ ꯑꯗꯨ ꯈꯤꯇꯪ ꯍꯥꯞꯄꯅꯤ ꯑꯗꯨꯒ ꯑꯜꯂꯨ ꯍꯥꯞ ꯄꯅꯤ ꯈꯝꯃꯦꯟ ꯍꯥꯞꯈꯔꯥꯅꯤ ꯅꯪ ꯈꯤꯇꯪꯅꯥ ꯊꯣꯡꯒꯗꯕ ꯑꯧ ꯑꯩꯗꯤ ꯃꯣꯔꯣꯛ ꯍꯥꯞꯇꯥꯗꯤ ꯌꯥꯔꯦ ꯑꯗꯨ ꯕꯨ ꯑꯩꯗꯤ ꯄꯥꯟ ꯆꯥꯕꯅꯤꯅꯀꯣ ꯒꯔ꯭ꯤꯟ ꯆꯤꯜꯂꯤ ꯍꯥꯞꯄꯅꯤ ꯌꯥꯔꯦ
ꯃ‌ꯣꯔꯣꯛ ꯍꯥꯞꯇ꯭ꯔꯁꯨ ꯌꯥꯔꯦ ꯑꯩꯒꯤ
ꯅꯪ ꯅꯪꯒꯤ ꯑꯗꯨꯃꯥꯏ ꯊ‌ꯣꯡꯕꯗ ꯅꯪꯒꯤ ꯑꯗꯨꯃꯥꯏ ꯊꯣꯡꯉꯤꯗꯅ
ꯎꯝ